ꯍ
ꯇꯥꯕ꯭ꯔꯣ
ꯇꯥꯏꯌꯦ
ꯀꯩꯗꯧꯔꯝꯃꯤꯅꯣ
ꯏꯕꯨꯡꯉꯣ ꯏꯕꯥ ꯂꯩꯩꯁꯦ ꯂꯥꯏꯌꯣꯟ ꯍꯣꯟꯖꯟꯁꯦꯅ ꯑꯗꯨꯒꯤ ꯑꯩ ꯃꯥ ꯍꯧꯗꯣꯛꯑꯝꯃꯤꯅꯤ ꯃꯥ ꯍꯤꯞꯄꯤꯕ ꯑꯗꯨꯒꯤ ꯍꯧꯗꯣꯛꯑꯣꯅ ꯀꯟꯅ ꯂꯥꯛꯑꯣꯔꯤꯅꯦ ꯑ ꯉꯁꯥꯏꯗꯒꯤ
ꯑ ꯉꯁꯥꯏ ꯇꯨꯝꯃꯤꯔꯣ ꯀꯃꯥꯏꯅ ꯇꯧꯅꯣ
ꯃꯥꯡꯁꯥꯏ ꯇꯨꯝ ꯃꯤꯌꯦ
ꯆꯩꯉꯥꯛꯇꯄꯣꯏꯠꯇꯃꯦꯕ
ꯍꯣꯏ ꯑꯗꯨꯗꯤ ꯇꯨꯝꯒꯤꯈꯤꯕꯅꯦ ꯍꯧꯖꯤꯛꯐꯥꯎ ꯃꯤꯀꯞꯀꯊꯣꯛꯇ꯭ꯔꯤꯉꯩ ꯅꯣꯡꯃ ꯆꯨꯕꯗꯨꯗ ꯃꯥꯗꯤ ꯇꯨꯝꯕ ꯅꯨꯡꯉꯥꯏ ꯏꯁꯥꯅ ꯑꯩꯉꯣꯟꯗ ꯐꯦꯟꯗꯣ ꯑꯝꯇ ꯃꯨꯊꯠꯄꯤꯔꯝꯃꯣꯏꯒꯤ ꯑꯗꯨꯒ ꯑꯗꯨꯒ ꯑꯩꯅ ꯐꯦꯟ ꯃꯨ ꯊꯠꯄꯒ ꯂꯥꯏꯔꯤꯛꯇ ꯍꯧꯒꯠꯂꯣ ꯀꯩꯅꯣ ꯇꯧꯔ ꯂꯩꯉꯣꯏꯁꯤꯡꯁꯦ ꯃꯤ ꯀꯩꯅꯣ ꯂꯝꯕꯤ ꯁꯦꯝꯃꯅꯤ ꯍꯥꯏꯅ ꯅꯣꯡꯅꯤꯡꯉꯤꯁꯤꯗ ꯑꯗꯨꯅ ꯂꯣꯏꯁꯤꯟꯅꯕ ꯑꯝꯇ ꯇꯧꯁꯤ ꯂꯥꯎꯅ ꯑꯩꯅ ꯂꯥꯛꯑꯣꯔꯤꯁ ꯉꯁꯥꯏꯗꯒꯤ ꯊꯕꯛ ꯇꯧꯁꯦ ꯍꯥꯏꯔꯒꯕꯨꯗꯤ ꯌꯥꯕꯅꯦꯕ ꯃꯣꯏ ꯇꯨꯝꯅꯤꯡꯈ꯭ꯔꯗꯤ ꯎꯄꯥꯏ ꯂꯩꯇꯦ ꯃꯤ ꯍꯧꯗꯣꯛꯄꯗ ꯋꯥꯕꯗꯨ ꯑꯣꯏ ꯍꯥꯏꯕ ꯎꯒꯤ ꯇꯨꯝꯁꯦ ꯉꯁꯥꯏ ꯃꯣꯏ ꯕꯣ ꯌꯦꯡꯉꯤꯅꯤꯅ ꯑꯗꯨ ꯇꯧꯔꯨꯗꯅ ꯑꯗꯥ ꯇꯧꯔꯤꯗꯅ ꯑꯍꯤꯡ ꯅꯨꯡꯉꯥꯏꯅ ꯇꯧ ꯂꯩꯔꯦ ꯑꯗꯨꯅ ꯎꯝ ꯇꯨꯝꯗꯕꯒꯤ ꯀꯩꯅꯣ ꯇꯧꯔꯤꯕ ꯇꯨꯝꯁ ꯐꯥꯗꯕꯤ ꯇꯨꯝꯅꯤꯡꯕꯤꯗꯣ ꯑꯗꯨ ꯇꯧ ꯂꯩꯔꯦ ꯍꯥꯏꯕ ꯀꯩꯗꯧꯗꯣꯏꯅꯣ ꯍꯌꯦꯡ ꯎꯝ ꯁꯥꯟꯅꯕꯗꯣ ꯑꯌꯨꯛꯇ ꯆꯠꯄꯅꯦ ꯑꯗꯨꯅꯦ ꯑꯩꯅ ꯀꯩꯗꯧꯗꯣꯏꯅꯣ ꯍꯌꯦꯡ ꯐꯥꯏꯅꯦꯜꯗ ꯅꯨꯡꯉꯥꯏꯅ ꯌꯦꯡꯉ ꯂꯣꯏꯨꯔꯦ ꯃꯔꯛꯇ ꯌꯦꯡꯉꯨꯔꯅꯨꯅ ꯍꯥꯏꯔꯕꯅꯤ ꯃꯔꯛꯇ ꯌꯦꯡꯗꯗꯤ ꯀꯔꯤ ꯈꯪꯗꯣꯔꯤꯒꯦ ꯑꯗꯨꯁꯨ
ꯄꯥꯎꯈꯨꯝ ꯋꯥꯠꯇꯕꯗꯣ
ꯎꯝ ꯀꯥꯟꯗꯅ ꯎꯝ
ꯆꯥꯗꯣꯏꯅꯤꯅ ꯑꯩꯈꯣꯏꯃꯨꯛ ꯅꯝꯕꯣꯣꯟꯗ ꯄꯥꯟꯕꯗꯣ ꯃꯥꯗꯣ ꯍꯌꯦꯡ ꯆꯠꯈ꯭ꯔꯗꯧꯕ
ꯅꯍꯥꯟ ꯍꯖꯤꯡ ꯈꯔꯥꯏ ꯅꯨꯃꯤꯠꯇ ꯂꯩꯕꯅꯦꯕ ꯑꯗꯨꯗꯒꯤ ꯑꯩꯈꯣꯏ ꯑꯩꯈꯣꯏ ꯃꯥꯒꯤ ꯑꯄꯥꯝꯃꯤ ꯑꯩꯈꯣꯏ ꯃꯥꯒꯤ ꯃꯆꯦꯒꯤꯗ ꯑꯗꯨꯗꯨꯅ ꯃꯣꯏꯗ ꯉꯥꯅꯨ ꯂꯩꯌꯦꯦ ꯂꯑꯣ ꯂꯥꯛꯑꯣꯅ ꯂꯧꯔꯨꯔꯦ ꯑꯗ ꯑꯩꯈꯣꯏꯕꯨꯉꯣꯟꯗ ꯁꯦꯝꯃꯤ ꯑꯗꯨ ꯂꯣꯏꯔꯒ ꯊꯣꯡꯉꯒ ꯉꯥꯅꯨꯗꯨ ꯆꯥꯗꯣꯏꯅꯦꯕꯀꯣ ꯑꯗꯨꯒ ꯍꯌꯦꯡ ꯆꯠꯈꯤꯗꯣꯏꯅꯦꯕ
ꯆꯥꯅꯤꯡꯉꯤ ꯄꯜꯂꯛꯄꯗ ꯉꯥꯅꯨ ꯍꯥꯏꯕ ꯄꯣꯠꯇꯨꯗꯤ ꯑꯃꯨꯛ ꯍꯥꯎ ꯋꯥ ꯁꯥꯅꯤꯡꯦ
ꯅꯣꯏ ꯑꯗꯨꯃꯥꯏꯅ ꯎꯝ
ꯑꯩꯅ ꯄꯥꯝꯃꯤꯁꯤ ꯉꯥꯅꯨ ꯑꯗꯒꯤ ꯁꯟ ꯉꯥ ꯑꯇꯩ ꯕꯣꯏꯂꯔ ꯅꯨꯡꯗꯔ ꯀꯔꯤ ꯀꯔꯥ ꯑꯃꯕꯨꯥꯎ ꯌꯥꯥꯅꯤꯡꯗꯦ
ꯎꯝ ꯑꯩꯁꯨ ꯉꯥꯅꯨꯗꯤ ꯌꯥꯝ ꯄꯥꯝꯃꯦ ꯉꯥꯅꯨꯗꯤ ꯑꯗꯨ ꯑꯩ ꯅꯨꯄꯤ ꯑꯉꯥꯡ ꯊꯤꯈ꯭ꯔꯗꯗꯤ ꯉꯥ ꯉꯥꯅꯨ ꯑꯦ ꯁꯟ ꯉꯥꯅꯨ ꯌꯦꯟ ꯂꯣꯏꯅ ꯍꯦꯟꯒꯅꯤꯗ ꯉꯥꯛꯗꯪ ꯆꯥꯔꯅꯤꯗ
ꯌꯨꯝ ꯄꯥꯜꯂꯀꯥꯟꯗ
ꯎꯝ
ꯑꯣꯝ
ꯁꯥꯗꯨ ꯑꯣꯟꯈ꯭ꯔꯅꯤ ꯑꯩ ꯔꯥꯝ ꯔꯥꯝ ꯅꯤꯡꯈ꯭ꯔꯅꯤ
ꯃꯤꯠꯃꯥꯡꯗ ꯑꯍꯥꯎꯕ ꯃꯌꯥꯝꯗ ꯎꯔꯀꯥꯟꯗ ꯅꯪ ꯁꯨꯡꯉꯝ ꯉꯝꯗꯧ ꯃꯥꯟꯗꯦꯗ ꯅꯪꯗꯤ
ꯉꯝꯒꯅꯤꯗ ꯑꯩꯗꯤ ꯌꯥꯝ ꯊꯧꯅꯥ ꯂꯩꯕꯅꯦ ꯑꯗꯨ ꯍꯥꯏꯔꯅꯤ ꯃꯄꯥꯁꯨ ꯑꯩ ꯉꯥꯅꯨꯗꯤ ꯏꯁꯤꯡꯗ ꯇꯥꯔꯒ ꯍꯦꯛꯇ ꯊꯥꯅꯕ ꯉꯝꯗꯕꯤ ꯊꯥꯗꯣꯛꯑ ꯂꯣꯏꯕ ꯉꯥꯅꯨꯗꯨꯅꯦꯕ ꯍꯥ ꯍꯥ ꯍꯥ ꯂꯥꯎꯔꯕ ꯉꯥꯅꯨꯅꯦꯕ ꯑꯍꯥꯎꯕ ꯑꯗꯨ ꯆꯥꯗꯣꯏꯅꯤ ꯍꯣꯔꯦꯟꯗꯤ ꯑꯗꯨꯗꯨꯒ ꯍꯌꯦꯡ ꯃꯥ ꯆꯠꯈ꯭ꯔꯅꯤ ꯃꯥꯟꯅꯕꯗꯨ ꯐꯣꯟ ꯇꯧꯔꯛꯑꯝꯕꯅꯦ ꯂꯨꯍꯣꯡꯕꯒꯤꯗꯣ ꯂꯥꯛꯑꯣ ꯈꯣꯠꯂꯣꯅ ꯍꯥꯏꯕ ꯑꯩꯅ ꯑꯁ ꯍꯟꯖꯕ ꯑꯦ ꯃꯥꯅ ꯀꯩꯅꯣ ꯇꯧꯋ ꯑꯩ ꯂꯥꯛꯄꯗꯣ ꯐꯔꯛ ꯇꯥꯔꯅꯤ ꯍꯥꯏꯕꯗꯨ ꯅꯣꯏꯗ ꯊꯕꯛ ꯏꯪꯈꯥꯡ ꯊꯣꯛꯇꯣꯔꯦ ꯍꯥꯏ ꯇꯥꯔꯒꯁꯨ ꯃꯤ ꯑꯃ ꯂꯩꯇꯕ ꯌꯥꯎꯔꯤꯕꯅꯤꯅ ꯑꯩ ꯑꯃ ꯆꯪꯉꯨꯕꯗ ꯑꯗꯨꯝ ꯍꯥꯏꯗꯤ ꯀꯩꯁꯨ ꯅꯨꯡꯉꯥꯏ ꯏꯁꯥꯗ ꯅꯨꯡꯉꯥꯏꯇꯕ ꯐꯥꯎꯔꯅꯦꯕ ꯃꯤ ꯃꯌꯥꯝꯗꯨꯒꯤ ꯁꯛꯇꯨ ꯎꯕꯗ ꯑꯗꯩ ꯃꯣꯏ ꯗꯗꯥꯒꯤ ꯁꯛꯁꯨ ꯎꯕꯗ ꯃꯣꯏ ꯃꯣꯏꯒꯤ ꯃꯥꯒꯤ ꯁꯛꯁꯨ ꯎꯕꯗ ꯑꯗꯨꯝ ꯅꯨꯡꯉꯥꯏꯇꯕ ꯑꯃ ꯐꯥꯎꯔꯅꯤ ꯍꯦꯛꯇ ꯊꯕꯛ ꯏꯈꯥꯡ ꯇꯧꯒꯅꯤ ꯍꯥꯏꯕꯁꯨ ꯂꯩꯇ꯭ꯔꯦ ꯃꯃꯤꯡꯒꯤꯇꯪ ꯇꯧꯗꯧꯕ ꯑꯣꯏꯔꯕ ꯔꯣꯏ ꯍꯥꯏꯕꯗꯤ ꯃꯉꯣꯟꯗ ꯑꯌꯦꯛꯄ ꯑꯣꯏꯔꯅꯤ ꯈꯣꯠꯂꯅꯤꯅ ꯑꯗꯨꯝ ꯃꯤ ꯃꯌꯥꯝꯗ ꯅꯨꯡꯉꯥꯏꯔꯔꯣꯏꯅ ꯂꯥꯛꯑꯔꯣꯏꯒꯤꯗ ꯍꯌꯦꯡ ꯇꯟꯖꯥꯅꯅꯤ ꯑꯗꯨꯝ ꯃꯇꯥꯡ ꯃꯇꯝ ꯃꯌꯥꯝ ꯂꯥꯛꯆꯅꯤ ꯗꯨꯀꯥꯟꯗ ꯑꯩ ꯂꯥꯛꯑꯒꯦ ꯍꯥꯏꯒꯦꯅꯤ ꯀꯩꯝꯇ ꯇꯧꯔꯔꯣꯏꯌꯦ ꯃꯣꯏꯒꯤ ꯑꯣ ꯅꯣꯡ ꯊꯤꯟꯗꯅ ꯈꯣꯠꯇꯅ ꯇꯧꯕ ꯇꯧꯔꯔꯣꯏ ꯆꯨꯝꯅ ꯑꯗꯨꯝ ꯆꯠꯂꯒ ꯃꯃꯤꯡꯗꯪꯒꯤ ꯑꯗꯨꯃꯥꯏꯅ ꯍꯣꯡꯉ ꯗꯅꯦꯗꯤ ꯍꯥꯏꯌꯦꯕ ꯍꯥꯏ ꯁꯨꯝ ꯀꯨꯏꯅ ꯌꯦꯛꯊꯣꯛꯄꯗ ꯅꯨꯡꯉꯥꯏꯇꯕꯒꯤ ꯁꯨꯝꯊꯣꯛꯈ꯭ꯔꯦ ꯌꯩꯊꯣꯛꯈ꯭ꯔꯅꯤꯅ ꯑꯍꯨꯝꯂꯛ ꯁꯨꯕꯗ ꯁꯣꯏꯔꯗꯤ ꯑꯃꯨꯛ ꯐꯔꯛ ꯇꯥꯔꯅꯤꯅꯀꯣ ꯑꯗꯨꯗꯒꯤ ꯃꯣꯏꯁꯨ ꯅꯝꯐꯨꯗ ꯑꯗꯨꯝ ꯍꯣꯡꯖꯤꯟꯈ꯭ꯔꯦꯁꯤꯅ ꯍꯣꯡꯖꯤꯟꯕ ꯅꯨꯡꯉꯥꯏꯕꯒꯤ ꯊꯕꯛꯇꯤ ꯅꯠꯇꯦꯗ ꯍꯥꯏꯕꯗꯤ ꯃꯣꯏꯁꯨ ꯐꯤ ꯑꯃ ꯁꯦꯠꯇꯂ ꯆꯠꯇꯣꯏꯗꯨꯒꯁꯨ ꯅꯨꯡꯉꯥꯏꯔꯣꯏ ꯑꯗꯤꯩ ꯌꯥꯝ ꯀꯦꯗꯅ ꯈꯣꯠꯇꯅ ꯇꯧꯕꯔꯁꯨ ꯇꯧꯅꯤꯡꯉꯔꯣꯏꯕ ꯏꯃꯨꯡ ꯃꯔꯤ ꯃꯄꯨ ꯍꯥꯏꯔꯤꯕꯀꯣ
ꯑꯗꯨꯅꯤ ꯑꯁ ꯌꯥꯝ ꯊꯤꯅ ꯅꯨꯡꯉꯥꯏꯇꯕ ꯅꯨꯡꯉꯥꯏꯇꯕ ꯊꯧꯗꯣꯛ ꯍꯥꯏꯕꯗꯣ ꯑꯗꯨ ꯑꯣꯏꯗꯣꯏꯅꯦꯕ ꯍꯥꯏꯕꯗꯤ ꯑꯐ ꯅꯨꯡꯉꯥꯏ ꯇꯥꯡꯈꯠꯂꯛꯄ ꯃꯇꯝꯗꯨꯗ ꯑꯗꯨꯃꯥꯏꯅ ꯇꯧꯕꯤꯕ ꯇꯧꯕꯤꯕ ꯍꯥꯏꯕꯗꯤ ꯃꯥꯒꯤ ꯃꯥꯒꯤ ꯂꯥꯏꯕꯛꯇꯨꯅ ꯇꯝꯃꯣꯗꯅ ꯇꯝꯃꯤꯅꯤꯀꯣ ꯑꯗꯨꯕꯨꯗꯤ ꯑ ꯑꯗꯨ ꯈꯟꯖꯤꯜꯂꯨ ꯀꯥꯟꯅ ꯋꯥꯈꯜꯗꯣ ꯋꯥꯈꯜ ꯆꯥꯎꯊꯣꯛꯄ ꯉꯝꯕ ꯃꯤ ꯑꯣꯏꯔꯗꯤ ꯑꯃꯨꯛ ꯈꯔ ꯐꯅꯦꯕꯀꯣ ꯋꯥꯈꯜ ꯄꯤꯛꯁꯟꯕ ꯑꯩꯅ ꯁꯨꯃꯥꯏ ꯑꯩꯗꯧꯅ ꯋꯥꯈꯜ ꯌꯥꯝꯅ ꯈꯟꯖꯤꯟꯒꯟꯕ ꯃꯤꯑꯣ ꯑꯣꯏ ꯇꯔꯗꯤ ꯑꯁ ꯑꯩꯅ ꯇꯧꯗꯣꯏꯁꯤꯕꯨꯣ ꯑꯩꯉꯣꯟꯗ ꯁꯈꯦꯅꯥ ꯍꯥꯞꯄꯤꯔꯥꯖꯥꯠꯂꯣ ꯑꯩꯁꯦ ꯐꯔꯣꯏꯗ ꯖꯥꯠꯂꯣ ꯑꯗꯨ ꯇꯧꯔꯗ ꯖꯥꯠ ꯑꯗꯨꯝ ꯑꯃ ꯀꯩ ꯍꯥꯏꯅꯤ ꯃꯉꯣꯟ ꯃꯋꯣꯟ ꯃꯣꯟ ꯋꯥꯈꯜꯁꯦ ꯈꯜꯍꯜꯂꯒ ꯑꯗꯨꯝ ꯅꯨꯡꯉꯥꯏꯍꯟꯗꯕꯗꯣ ꯑꯗꯨꯃꯥꯏꯅ ꯑꯣꯏꯗꯣꯏꯅꯦꯕ ꯑꯗꯨ ꯋꯥꯈꯜꯂꯣꯟ ꯆꯥꯎꯊꯣꯛꯄ ꯇꯝ ꯇꯥꯕꯅꯤ ꯃꯣꯏ ꯑꯗꯨꯅꯤ ꯇꯧꯔꯤꯁꯦ ꯈꯪꯗꯦ ꯃꯣꯏꯒꯤ ꯗꯥꯥꯎꯗꯣ ꯑꯗꯨ ꯊꯤꯟꯅ ꯌꯥꯗꯕ ꯗꯥꯥꯎꯗ ꯑꯗꯨ ꯂꯣꯏꯔꯤꯁꯤ ꯑꯃꯨꯛꯨꯔꯛ ꯁꯣꯏꯈꯤꯅ ꯑꯅꯤꯔꯛꯇꯗꯤ ꯌꯥꯔꯗꯤ ꯐꯩꯗ ꯑꯅꯤꯔꯛꯇꯁꯨ ꯑꯃꯨꯛ ꯁꯣꯏꯔꯦ ꯑꯍꯨꯝꯂꯛꯁꯤꯁꯨ ꯑꯃꯨꯛ ꯁꯣꯏꯔꯤ ꯑꯗꯨꯗꯤ ꯁꯨꯝ ꯃꯔꯤ ꯃꯔꯤ ꯃꯊꯪꯗꯁꯨ ꯑꯗꯨꯝ ꯁꯣꯏꯔꯣꯏ ꯍꯥꯏꯉꯥꯏꯇꯦ ꯍꯥꯏꯕ ꯄꯜꯂꯦ ꯇꯥꯕꯗꯣ ꯑꯗꯨꯗꯤ ꯃꯣꯏ ꯕꯦꯟ ꯅꯨꯡꯗꯤ ꯑꯝꯇ ꯌꯥꯎꯔꯣꯏꯥ
ꯀꯩꯇ ꯌꯥꯎꯕ ꯈꯣꯠꯄ ꯇꯧꯔꯔꯣꯏ ꯑꯗꯒꯤꯗꯤ ꯀꯩ ꯍꯥꯏꯅꯤ ꯪꯗꯨꯗ ꯑꯗꯨꯝ ꯉꯥ ꯆꯥꯛ ꯍꯥꯏꯗꯤ ꯍꯜꯂꯛꯄꯩꯗꯁꯨ ꯃꯤ ꯃꯌꯥꯝ ꯋꯥꯔꯨꯕꯒꯤ ꯉꯥ ꯆꯥꯛ ꯇꯧꯕ ꯁꯤꯗ ꯂꯥꯡꯗꯨꯁꯨ ꯑꯗꯨ ꯆꯨꯛ ꯅꯨꯡꯉꯥꯏꯔꯔꯣꯏ ꯃꯣꯏꯁꯨ ꯀꯩ ꯆꯥꯗꯅꯣ ꯑꯗꯨ ꯌꯧꯅ ꯍꯪꯕꯗꯤ ꯑꯩ ꯅꯨꯡꯉꯥꯏꯇꯗꯅ ꯍꯪꯉꯦ ꯀꯩꯁꯨ ꯇꯧꯔꯣꯏꯕ ꯑꯗꯨꯣ ꯃꯃꯤꯡ ꯀꯩꯒꯤ ꯍꯋꯥꯏ ꯅꯨꯡ ꯈꯔ ꯊꯣꯡꯕ ꯈꯣꯠꯄ ꯇꯧꯔꯒ ꯃꯤ ꯂꯩꯇꯕ ꯌꯥꯎꯕ ꯉꯥ ꯆꯥꯛ ꯇꯧꯕ ꯑꯗꯨꯝ ꯌꯥꯝꯌꯥꯝ ꯃꯥ ꯌꯥꯝ ꯐꯗꯕ ꯑꯃ ꯑꯣꯏꯗꯤ ꯑꯣꯏꯗꯣꯏꯅꯤꯅ ꯀꯩꯁꯨ ꯦ ꯇꯧꯗꯧꯕꯗꯤ ꯃꯥꯟꯗ꯭ꯔꯦ ꯅꯠꯇ꯭ꯔꯥ
ꯑꯗꯨꯅꯤ ꯇꯧꯁꯤꯡꯅꯦ ꯀꯌꯥ ꯇꯥꯗꯦ ꯑꯗꯨꯕꯨꯗꯤ ꯉꯥ ꯌꯥꯎꯗ꯭ꯔꯒꯁꯨꯅ ꯍꯜꯂꯛꯄꯒꯤ ꯍꯜꯂꯛꯄꯒꯤ ꯐꯔ ꯆꯥꯕ ꯊꯛ ꯣ ꯇꯧꯕꯗꯨꯗꯤ ꯆꯥ ꯅꯨꯡ ꯈꯔ ꯇꯧꯗꯅ ꯈꯣꯠꯇꯅ ꯈꯔ ꯇꯧꯗꯕꯗꯤ ꯌꯥꯔꯣꯏ ꯃꯌꯥꯝꯅ ꯇꯤꯜꯂꯛꯀꯗꯣꯏꯅꯤꯅ ꯃꯤ ꯃꯌꯥꯝ ꯄꯨꯜꯂꯛꯀꯗꯣꯏꯅ ꯑꯗꯨ ꯃꯗꯨ ꯃꯉꯥꯏꯔꯦ ꯈꯔ ꯇꯧꯗꯕ ꯑꯗꯨ ꯑꯗꯨ ꯃꯌꯥꯝꯅꯁꯨ ꯀꯩ ꯁꯨ ꯋꯥꯔꯧꯅꯔꯔꯣꯏꯗ ꯂꯩꯇꯕ ꯌꯥꯎꯔꯤꯕꯅꯤ ꯃꯣꯏꯁꯦꯧ ꯇꯧꯕ ꯌꯥꯗꯗꯅ ꯇꯧꯗ꯭ꯔꯤꯅꯤꯀꯣ ꯑꯃꯥꯏꯅ ꯈꯟꯖꯔꯅꯤ ꯍꯥꯏꯕ ꯔ
ꯑ ꯑꯗꯨꯅꯤ ꯈꯪꯅꯦ ꯇꯧꯔꯤꯁꯦ
ꯅꯪꯅ ꯉꯥꯅꯨ ꯄꯜꯂꯝꯕꯗꯤ ꯉꯥꯅꯨ ꯑꯗꯨꯝ ꯆꯥꯅꯤꯡ ꯂꯩꯔꯦ ꯂꯥꯛꯑꯁꯤꯔꯥ ꯈꯪꯗꯦ
ꯍ
ꯎꯝ ꯂꯥꯛꯎꯒ ꯍꯥꯏꯗꯤꯦ ꯄꯤꯖꯅꯤꯡꯗꯕ꯭ꯔꯥ ꯀꯩꯅꯣ
ꯂꯥꯛꯑꯣ ꯂꯥꯛꯑꯣ ꯂꯥꯛꯑꯣ ꯍꯥꯏꯗꯗꯤ ꯀꯩ ꯍꯥꯏꯗꯅ ꯂꯥꯛꯑꯣ ꯍꯥꯏ ꯂꯥꯛꯇꯁꯨ ꯂꯩꯇ꯭ꯔꯦ
ꯑꯩꯅ ꯍꯥꯏꯔ ꯀꯥꯟꯗꯒ ꯂꯥꯛꯑꯣ ꯂꯣ ꯍꯥꯏꯌꯦꯦ ꯅꯪꯗꯨꯗꯤ
ꯑꯦ ꯂꯣꯏꯔꯦ
ꯅꯟꯅꯪ ꯅ ꯉ ꯁꯥꯥꯏꯀꯤ ꯈꯤꯇꯪ ꯉꯟꯅ ꯍꯥꯏꯔꯝꯕ ꯍꯥꯏꯇꯥꯥꯔꯗꯤ ꯊꯕꯛꯀꯁꯦ ꯂꯣꯏ ꯂꯪꯊꯣꯛꯑꯝꯃꯒ ꯉꯥꯅꯨ ꯆꯥ ꯂꯥꯛꯇꯧꯅꯤ ꯆꯥꯕ ꯂꯣꯏꯊꯣꯛꯑꯒ ꯍꯌꯦꯡ ꯉꯇ ꯍꯥꯏꯒꯠꯂꯂꯨꯔꯦ
ꯎꯝ ꯂꯥꯛꯑꯣ ꯅꯪ ꯅꯪꯉ ꯍꯥꯏꯔꯗꯤ ꯑꯗꯨꯝ ꯂꯥꯛꯑꯣ ꯀꯩꯁꯨ ꯀꯥꯏꯗꯦ
ꯂꯥꯛꯑꯔꯣꯏꯗ ꯍꯧꯖꯤꯛꯇꯤ ꯌꯥꯝ ꯊꯦꯡꯉꯦꯗ ꯂꯣꯏꯁꯟ ꯈꯥꯝꯖꯤꯟꯕ ꯑꯃ ꯑꯃ ꯇꯧꯔꯤꯉꯩꯗ ꯑꯗꯨꯝ ꯊꯦꯡꯉꯅꯤ ꯑꯗꯩ ꯊꯕꯛ ꯁꯨꯂꯣꯏ ꯂꯩꯕꯅꯤꯅ ꯑꯩꯗꯤ ꯊꯕꯛ ꯑꯃ ꯆꯠꯁꯦꯅ ꯍꯥꯏꯔꯒꯗꯤꯀꯣ ꯑꯩꯗꯤ ꯈꯤꯇꯪ ꯃꯥꯡꯖꯧꯅꯅꯅꯤ ꯍꯥꯟꯅ ꯂꯣꯏꯁꯟ ꯈꯟꯖꯟꯕ ꯇꯧꯗ꯭ꯔꯗꯤ ꯑꯩꯗꯤ ꯍꯩꯅꯗꯦꯕ ꯑꯩ ꯈꯨꯗꯛꯀꯤ ꯊꯕꯛꯁꯦ ꯑꯩꯉꯣꯟꯗꯅꯦ ꯁꯨꯡꯆꯥꯟ ꯆꯥꯟꯅꯗꯦꯕ ꯍꯥꯊꯨ ꯍꯥꯊꯨꯅ ꯇꯧꯕꯗꯣ ꯑꯩꯉꯣꯟꯗ ꯃꯪꯒꯣꯟ ꯑꯣꯏꯗꯕ ꯍꯥꯏꯒꯗ꯭ꯔꯥ ꯍꯩꯅꯗꯕ ꯍꯥꯏꯒꯗ꯭ꯔꯥ ꯅꯠꯇ꯭ꯔꯥ ꯑꯗꯨꯅ ꯑꯩꯗꯤ ꯍꯥꯊꯨ ꯍꯥꯊꯨꯒꯤ ꯊꯕꯛꯁꯦ ꯁꯨꯝ ꯇꯧ ꯇꯧꯗꯦ ꯍꯌꯦꯡ ꯊꯕꯛ ꯂꯩꯔꯦ ꯍꯥꯏꯗꯤ ꯉꯁꯤꯗꯒꯤ ꯎꯝ ꯑꯩ ꯀꯩꯀꯥ ꯑꯗꯨꯝ ꯂꯣꯏꯁꯟ ꯈꯟꯕ ꯅꯠꯇꯗ ꯑ ꯑꯗꯒꯤ ꯐꯤꯔꯣꯝꯃꯨꯛꯇ ꯁꯦꯠꯀꯗꯕ ꯑꯣꯏꯔꯒꯁꯨ ꯑꯗꯨꯝ ꯆꯣꯊꯣꯛ ꯆꯥꯝꯊꯣꯛꯑꯒ ꯑꯗꯒꯤ ꯁꯤ ꯁꯦꯠꯅ ꯁꯤ ꯁꯦꯠꯅꯤꯅ ꯍꯥꯟꯅ ꯑꯗꯨꯝ ꯀꯩꯅꯣ ꯇꯧꯔꯒ ꯂꯣꯏꯁꯪ ꯈꯝꯖꯤꯜꯂꯒ ꯊꯝꯕꯗꯣ ꯑꯗꯨꯃꯥꯏꯅ ꯇꯧꯒꯜꯂꯦꯕ ꯑꯩꯗꯤ
ꯍꯣꯏꯅꯦ ꯑꯗꯨꯅꯤ ꯇꯧꯔꯤꯁꯤ ꯒ꯭ꯌꯥꯟ ꯇꯥꯗꯦ ꯍꯥꯏꯗꯤ ꯑꯩꯁꯨ ꯑꯃꯨꯛ ꯆꯠꯂꯦ ꯀꯗꯥꯥꯏ ꯆꯠꯇꯦ ꯀꯥꯏ ꯆꯠꯇꯕꯩꯁꯨ ꯅꯨꯡꯉꯥꯏꯇꯦ ꯆꯠꯇꯕꯩ ꯅꯨꯡꯉꯥꯏꯇꯦ ꯍꯥꯏ ꯇꯥꯔꯒꯁꯨ ꯀꯩ ꯍꯥꯏꯅꯤ ꯆꯠꯂꯨꯕꯅ ꯍꯦꯟꯅ ꯑꯃꯨꯛ ꯑꯩꯉꯣꯟꯗ ꯅꯨꯡꯉꯥꯏꯔꯣꯏꯗꯕꯗ ꯑꯗꯨꯃꯥꯏꯅ ꯑꯣꯏꯔꯦ ꯍꯥꯏꯕꯗꯤꯗꯨ ꯆꯪꯉꯨꯔꯒ ꯑꯩꯅ ꯀꯅꯥꯅꯣ ꯀꯩꯅꯣ ꯑꯗꯒꯤ ꯃꯤ ꯃꯤꯒꯤ ꯊꯕꯛ ꯊꯣꯛꯄꯗꯨꯗ ꯑꯃꯨꯛ ꯑꯐꯕ ꯑꯗꯩ ꯅꯨꯡꯉꯥꯏ ꯑꯐꯕ ꯑꯃꯗꯤ ꯑꯣꯏꯗ꯭ꯔꯦꯗꯅꯀꯣ ꯑꯃꯨ ꯂꯩꯁꯤꯜꯂꯨꯗꯣꯏꯗꯣ ꯍꯥꯏꯕꯗꯤ ꯑ ꯃꯤꯅꯁꯨ ꯑꯦ ꯃꯤ ꯊꯕꯛꯇꯣ ꯃꯁ ꯃꯥꯁꯦ ꯈꯪꯗ ꯖꯥꯠꯂꯥ ꯃꯁꯥꯁꯦ ꯈꯪꯗ ꯖꯥꯠꯂ ꯑꯁꯤꯕꯨ ꯂꯥꯛꯅꯦ ꯂꯥꯛꯇꯅ ꯂꯦꯛꯆꯦꯟ ꯆꯥꯗ ꯕꯨ ꯃꯁꯥꯁꯦ ꯍꯪꯒꯣꯏꯗ꯭ꯔꯖꯥꯠꯂ ꯍꯥꯏꯔꯁꯨ ꯍꯥꯏꯔꯛꯇ꯭ꯔꯁꯨ ꯍꯥꯏꯕꯗꯤ ꯍꯥꯏ ꯑꯗꯨꯁꯨ ꯃꯤꯅ ꯑꯗꯨꯃꯥꯏꯅ ꯈꯪꯈꯤꯒꯗ꯭ꯔꯥ ꯈꯣꯠ ꯀꯤꯒꯗ꯭ꯔꯥ ꯍꯥꯏ ꯏꯁꯥꯗ ꯄꯥꯈꯠꯆꯕ ꯑꯃ ꯂꯩꯕꯗꯣ ꯑꯗꯨꯗꯨꯒꯤ ꯑꯩꯗꯣ ꯆꯠꯂꯔꯣꯏꯒꯗ꯭ꯔꯥ ꯍꯥꯏꯕꯗꯤ ꯃꯣꯏꯗꯥꯒꯤ ꯁꯛꯇꯨ ꯌꯦꯡꯕꯁꯨ ꯀꯩꯁꯨ ꯅꯨꯡꯉꯥꯏꯕꯗꯤ ꯑꯣꯏꯔꯕ ꯑꯩꯁꯨ ꯍꯥꯏꯗꯤ ꯅꯨꯡꯉꯥꯏꯅꯒꯩꯁꯨ ꯂꯩꯔꯝꯃꯦ ꯍꯔꯥꯎ ꯍꯔꯥꯎ ꯇꯧꯒꯗꯒꯁꯨ ꯍꯔꯥꯎꯐꯝ ꯈꯥꯡꯉꯔꯣꯏꯕ ꯑꯗꯨꯅ ꯑꯗꯨꯝ ꯍꯥꯏꯗꯤ ꯝ ꯗꯥꯝꯗ ꯇꯧꯗꯕꯁꯨ ꯅꯠꯇ꯭ꯔꯕꯅꯤꯅ ꯆꯥꯕ ꯊꯛꯄꯒꯤ ꯁꯦꯕꯥ ꯀꯩ ꯀꯩ ꯇꯧꯕꯁꯨ ꯀꯩꯝꯇ ꯌꯥꯎꯗꯕ ꯈꯣꯠꯇꯕ ꯂꯩ ꯂꯩꯇ꯭ꯔꯕꯅꯤꯅ ꯍꯥꯏꯗꯤ ꯃꯔꯨꯗꯤ ꯑꯗꯨꯅꯦꯕꯀꯣ ꯂꯨꯍꯣꯡꯕ ꯆꯠꯈ꯭ꯔꯒ ꯍꯜꯂꯛꯄꯒꯤ ꯁꯦꯕꯥ ꯇꯧꯕ ꯈꯣꯠꯄ ꯇꯧꯕꯒꯤ ꯑꯗꯨꯒꯤ ꯊꯕꯛ ꯏꯪꯈꯠ ꯑꯉꯥꯡꯗꯨ ꯌꯥꯎꯕ ꯋꯥꯅꯤ ꯆꯧꯀ꯭ꯔꯤ ꯅꯨꯡꯀ꯭ꯔꯤ ꯊꯥꯕ ꯄꯛꯅꯨꯡ ꯊꯥꯕ ꯑꯗꯒꯤ ꯑꯆꯥꯄꯣ ꯍꯟꯗꯣꯛ ꯍꯟꯖꯤꯦ ꯃꯤꯕꯤꯗ ꯄꯨꯤꯖꯤꯟ ꯇꯧꯕ ꯑꯗꯨꯒꯤ ꯋꯥꯅꯦꯕ ꯑꯗꯨꯒꯨꯝꯕꯗꯨ ꯀꯩꯝꯇ ꯌꯥꯎꯗꯧꯕ ꯅꯠꯇ꯭ꯔꯕꯅꯤꯅꯀꯣ ꯑꯗꯨꯝ ꯆꯠꯇ꯭ꯔꯁꯨ ꯀꯩꯁꯨ ꯊꯕꯛ ꯂꯩꯔꯔꯣꯏꯗꯅ ꯈꯟꯕꯒꯤ ꯑꯗꯨꯝ ꯆꯠꯇ꯭ꯔꯕ
ꯍꯗ ꯆꯗꯧꯔꯅ ꯍꯥꯏꯕꯗꯤ ꯨꯝꯗꯥꯝ ꯇꯧꯗꯕꯁꯨ ꯅꯠꯇ꯭ꯔꯦ ꯑꯗꯒꯤ ꯆꯥꯎꯅ ꯀꯩꯅꯣ ꯇꯧꯗ꯭ꯔꯁꯨ ꯅꯠꯇ꯭ꯔꯅꯤꯅꯀꯣ ꯑꯗꯨꯝ ꯁꯦꯕꯥ ꯁꯦꯕꯤ ꯇꯧꯅꯤꯡꯉꯥꯏ ꯀꯩꯁꯨ ꯂꯩꯇꯧ ꯅꯠꯇ꯭ꯔꯦꯕ ꯑꯗꯨꯗꯨꯅ ꯑꯗꯨꯝ ꯆꯠꯇꯕꯅꯦꯅ ꯐꯔꯅꯤ ꯃꯇꯨꯡ ꯇꯥꯔꯛꯄ ꯃꯌꯥꯝ ꯂꯩꯗꯨꯗ ꯆꯠꯍꯜꯂꯨꯔꯦ
ꯍꯣꯏ ꯍꯣꯏ ꯑꯗꯨꯅ ꯑꯗꯨꯃꯥꯏꯅ ꯈꯟꯗꯣꯛꯑꯦ ꯍꯥꯏꯕꯗꯤ ꯀꯩꯗꯧꯗꯣꯏꯅꯣꯅ ꯈꯪꯉꯦꯗ ꯃꯥꯒꯤ ꯊꯕꯛ ꯊꯠꯄ ꯀꯥꯟꯗ ꯆꯠꯄꯤꯕ ꯍꯥꯏ ꯑꯗꯨꯅꯤ ꯃꯥꯒꯤꯁꯨ ꯃꯗꯥꯎꯗꯤ ꯌꯥꯝ ꯌꯥꯗꯕꯅꯦꯕ ꯃꯥꯁꯨ ꯑꯗꯨꯝ ꯆꯌꯦꯛ ꯈꯨꯌꯦꯛꯅꯕ ꯊꯕꯛ ꯇꯧꯕ ꯑꯗꯨꯃꯥꯏꯅ ꯂꯩꯕꯗꯣ ꯃꯥ ꯑꯣꯏꯕꯅꯦꯕ
ꯑꯗꯨꯝꯅꯤ ꯍꯥꯏꯁꯦ ꯑꯉꯥꯡ ꯃꯆꯥ ꯄꯦꯠ ꯂꯥꯎꯕꯤ ꯑꯃ ꯍꯣꯡꯕꯁꯨ ꯅꯠꯇꯕ ꯃꯁꯥꯁꯨ ꯃꯇꯤꯛ ꯆꯥꯖꯔꯕ ꯃꯤꯑꯣꯏꯕꯒꯤ ꯗꯥꯥꯎꯁꯤꯅ ꯌꯥꯗ꯭ꯔꯒꯗꯤ ꯄꯨꯡ ꯑꯃꯠꯇ ꯌꯥꯕ ꯆꯥꯅ ꯇꯤꯟꯈꯤ
ꯅꯨꯡꯉꯥꯏꯈꯦ ꯃꯥꯁꯨ ꯅꯨꯡꯉꯥꯏꯕ ꯈ ꯍꯣꯏ ꯅꯨꯡꯉꯥꯏꯕ ꯅꯨꯡꯉꯥꯏꯕ ꯈꯪꯉꯕ ꯃꯥꯁꯤꯦ ꯂꯩꯗ ꯄꯨꯔꯥ ꯃꯪꯉꯒ ꯐꯨꯡꯉꯒ ꯑꯗꯩ ꯃꯣꯏ ꯕꯥꯆꯧꯅ ꯑꯌꯥꯝꯕ ꯑꯗꯨꯝ ꯇꯧꯕꯤꯕꯅꯦꯕ ꯃꯣꯏ ꯕꯥꯆꯧꯗꯤ ꯍꯦꯛꯇ ꯀꯔꯕꯥꯔꯗꯣ ꯌꯥꯝ ꯆꯥꯎꯅ ꯇꯧꯔꯒ ꯄꯩꯁꯥ ꯅꯨꯡꯁꯥ ꯌꯥꯝ ꯊꯥꯗꯕ ꯈꯣꯠꯄ ꯃꯣꯏ ꯏꯃꯨꯡꯗꯁꯨ ꯃꯣꯏꯒꯤ ꯌꯥꯝ ꯋꯥꯡꯅ ꯆꯥꯎꯅ ꯁꯥꯕ ꯃꯣꯏ ꯕꯥꯆꯧꯅꯁꯨ ꯃꯇꯦꯡ ꯌꯥꯝ ꯄꯥꯡꯕꯤꯕꯒꯤꯅꯦꯕ ꯃꯣꯏ ꯕꯥꯍꯣꯏꯁꯨ ꯃꯣꯏ ꯕꯥꯆꯧꯅ ꯊꯕꯛ ꯇꯧꯕꯗꯣ ꯈꯔ ꯈꯥꯏꯕꯤꯔꯒ ꯊꯤꯀꯥ ꯀꯛꯀꯛ ꯇꯧꯖꯔꯤꯅꯦꯕ ꯃꯌꯥꯝꯗꯨ ꯌꯥꯝ ꯆꯥꯎꯅ ꯍꯥꯏꯗꯤ ꯃꯣꯏꯒꯤ ꯊꯧꯗꯥꯡ ꯂꯧꯕꯗꯨ ꯑꯣꯏꯕꯅꯦꯕ ꯃꯣꯏ ꯕꯥ
ꯃꯣꯏꯒꯤ ꯕꯥꯆꯧꯁꯦ ꯑ ꯍꯧꯖꯤꯛ ꯍꯧꯖꯤꯛ ꯍꯧꯖꯤꯛ
ꯂꯩꯇꯦ ꯍꯣꯏ ꯍꯣꯏ ꯉꯥꯏꯈꯣꯀꯣ ꯑꯩ ꯑꯝꯇ ꯊꯝꯈꯤꯒꯦ
ꯊꯝꯃꯣ ꯊꯝꯃꯣ